ꯑꯣ ꯑ ꯇꯕ ꯕꯥ
ꯇꯥꯏ ꯇꯥꯏ ꯚꯥꯏ
ꯑ ꯀꯗꯧꯒ
ꯑꯁ ꯍꯤꯞꯄ꯭ꯔꯒ ꯂꯩꯗ ꯕꯣꯔ ꯌꯦꯡꯕꯅꯤꯅ
ꯑꯥ ꯀꯩꯁꯨ ꯇꯧꯔꯛꯁꯨ ꯃꯄꯥꯟ ꯍꯧꯖꯤꯛ ꯈꯛꯇ ꯇꯨꯝꯝꯕ ꯍꯧꯒꯠꯄꯗ ꯉꯥꯏꯔꯑꯦ
ꯌꯥꯎ ꯊꯦꯡꯍ
ꯎꯝ ꯈ ꯊꯒ ꯁꯤ
ꯕꯣ ꯌꯦꯡꯂꯡꯉꯝꯅꯤ ꯅꯪꯁꯨ
ꯏꯗꯤꯗ
ꯕꯣꯜ ꯌꯦꯡꯗꯦ ꯍꯥꯏꯕ
ꯑ ꯏꯒ
ꯌꯦꯅꯤꯗ꯭ꯔꯣ
ꯑ ꯄꯥꯛ ꯌꯦꯡꯅꯤꯡꯗꯨꯗ ꯕ꯭ꯔꯥꯖꯤꯜ ꯈꯛꯇ ꯁꯅꯔꯗꯤ ꯎ ꯌꯦ
ꯅꯣꯏ ꯕ꯭ꯔꯥꯖꯤꯜꯗ ꯁꯞꯄꯣꯔꯠ ꯇꯧꯕ꯭ꯔꯣ
ꯕ꯭ꯔꯥꯖꯤꯜꯗꯤ ꯑꯣꯏꯗꯧ ꯃꯥꯟꯗ꯭ꯔꯦ
ꯈꯪꯗꯦ
ꯑꯁ
ꯐꯥꯏꯅꯦꯜ ꯀꯥꯒꯦꯔꯥ ꯀꯥꯔꯣꯏꯔꯥ ꯕ꯭ꯔꯥꯖꯤꯜꯗ
ꯀꯅꯥ ꯅꯦꯝꯃ ꯂꯩꯕꯒꯦꯔꯥ
ꯦꯃꯔ ꯎꯝ ꯑꯗꯨꯣꯦꯔꯁꯤꯅꯥꯗꯅꯦ
ꯈꯪꯅ ꯅꯦꯃꯔꯁꯦ ꯀꯩꯅꯣ ꯇꯧꯔꯏꯅꯦ ꯁꯅꯥꯁꯦ ꯀꯤꯕ ꯃꯥꯜꯂꯤꯅꯦ
ꯃꯥ ꯎꯝ ꯏꯟꯖꯣꯔ ꯇꯧꯕꯗ ꯃꯥ ꯃꯥ ꯁꯥꯟꯅꯔꯗꯤ ꯈꯔ ꯑꯈꯨꯠ ꯂꯩꯗꯣꯏꯕ ꯅꯣꯒ ꯅꯕꯁꯗ ꯍꯦꯂꯅ ꯍꯂꯦ ꯅꯅꯤ
ꯍꯗꯁ ꯍꯟꯗꯛ ꯍꯟꯗꯛ ꯕꯣꯜꯁꯦ ꯑꯗꯨꯝ ꯌꯥꯕ ꯉꯥꯛꯇꯅꯤꯅꯦ ꯐꯖꯕ ꯉꯥꯛꯇꯅꯤꯅꯦ
ꯎꯝ ꯑꯗꯨꯝ ꯌꯥꯕ ꯉꯥꯛꯇꯅꯦ ꯅꯪꯗꯤ ꯀꯅꯥꯗꯝ ꯁꯞꯄꯣꯔꯠ ꯇꯧꯕ
ꯑꯩꯁ ꯏꯁꯄꯣꯔꯠꯇꯨꯒ ꯅꯠꯇꯦꯗ ꯑꯩꯈꯣꯏ ꯏꯄꯨ ꯃꯦꯁꯤꯗ ꯑꯗꯨꯗ ꯑꯣꯏꯅ ꯇꯧꯋꯤꯗ
ꯏꯕ ꯃꯦꯁꯤꯗꯣ
ꯎ ꯃꯥꯁꯦ ꯑꯗꯨꯝ ꯑꯍꯟ ꯑꯣꯏꯁꯤꯜꯂ ꯍꯟꯗ꯭ꯔꯤꯅꯦ ꯃꯥꯁꯦ ꯉꯁꯤ ꯀꯩꯗꯧꯔꯅꯤ ꯀꯥꯏ ꯆꯠꯇꯣꯏꯔꯣ
ꯑꯗꯨꯝ ꯌꯨꯝꯗ ꯂꯩꯔ ꯂꯩꯕꯅꯤꯅ ꯁꯤꯁꯦ
ꯑꯁ ꯅꯨꯡꯉꯥꯏꯔꯦ ꯂꯧꯗꯤ ꯁꯨꯗ꯭ꯔꯣ
ꯎꯝ ꯑꯩꯈꯣꯏꯗꯤ ꯁꯨꯗꯦ
ꯑꯁ ꯅꯨꯡꯉꯥꯏꯍꯦ ꯂꯧ ꯁꯨꯗꯕꯗꯤ ꯑꯩꯈꯣꯏ ꯂꯧꯁꯨ ꯍꯌꯦꯡ ꯍꯌꯦꯡꯅ ꯂꯣꯏꯔꯅꯤꯗ
ꯑꯥ ꯉꯁꯤ ꯆꯠꯀꯦꯔꯥ ꯂꯥꯛꯑꯣ
ꯈꯪꯗ꯭ꯔꯦ ꯉꯁꯤ ꯍꯌꯦꯡ ꯉꯁꯤꯗꯤ ꯆꯠꯇ꯭ꯔꯁꯨ ꯀꯅꯥꯗꯗ ꯍꯌꯦꯡ ꯈꯣꯏꯔꯅꯦꯕ ꯍꯌꯦꯡ ꯈꯣꯏꯔꯒ ꯍꯌꯦꯡ ꯀꯩꯅꯣ ꯇꯧ ꯄꯝꯐꯦꯟ ꯇꯧꯗꯣꯏꯅꯦꯕ
ꯑꯥ
ꯈꯪꯗꯦꯠ ꯏꯁꯤꯡ ꯌꯦꯡꯕ ꯆꯠꯂꯣ ꯍꯥꯏꯗꯣꯏꯔꯣ ꯑꯁ ꯂꯧꯅ ꯂꯥꯞꯄꯅꯤꯅꯀꯣ
ꯎꯝ
ꯈꯨꯟꯗꯒꯤ ꯀꯤꯂꯣꯃꯤꯇꯔ ꯑꯅꯤ ꯆꯥꯡꯅꯦꯕ ꯒꯥꯔꯤꯗ ꯆꯠꯄꯅꯦꯕ ꯒꯥꯔꯤꯗ ꯆꯠꯇ꯭ꯔꯗꯤ ꯌꯥꯗꯦꯕ ꯂꯧ ꯂꯥꯃꯟꯗꯅ ꯗꯗꯒꯤ ꯑꯦꯁ ꯀꯩꯅꯣ ꯃꯇꯝꯅ ꯐꯠꯇꯕꯅꯤꯅ ꯁꯨꯄꯥꯏ ꯂꯩꯇꯦꯅꯦ
ꯎꯝ ꯅꯪ ꯈꯨꯟꯗ ꯂꯩꯕ꯭ꯔꯣ ꯍꯥꯏꯔꯤꯁꯦ
ꯑ ꯈꯨꯟꯗ ꯂꯩꯔꯦ ꯑꯗꯨ ꯑꯩꯈꯣꯏꯗꯤ
ꯀꯔꯤ ꯍꯥꯏꯅꯤ ꯑꯩꯈꯣꯏꯅ ꯌꯦꯟꯅꯕ ꯃꯤꯁꯤꯡꯗꯨꯒ ꯃꯣꯏ ꯈꯨꯟꯗ ꯑꯗꯨꯝ ꯐꯥꯎꯔꯒ ꯆꯠꯄꯅꯤꯅꯣ ꯑꯩꯈꯣꯏꯗꯤ
ꯎꯝ
ꯌꯥꯗꯦꯕ ꯆꯠꯊꯣꯛ ꯆꯠꯁꯤꯟꯗꯨꯁꯨ ꯈꯔ ꯌꯦꯡꯁꯤꯟꯗ꯭ꯔꯗꯤ ꯌꯥꯗꯦꯕ
ꯍꯣꯏ ꯍꯣꯏ
ꯎꯝ ꯐꯥꯏꯗꯦ ꯅꯅꯨꯡꯣꯏꯗꯤ ꯂꯥꯎꯁꯨꯨ ꯇꯝꯅꯤ
ꯑ ꯑꯗꯨꯝ ꯂꯧ ꯆ ꯁꯨ ꯅꯅꯨꯡꯉꯥꯏꯅꯤꯗ
ꯂꯩꯁꯥꯒ ꯌꯥꯔꯗꯤ ꯅꯨꯡꯉꯥꯏꯇꯕ
ꯍꯥ
ꯄꯩꯁꯥꯕꯤ ꯌꯥꯔꯗꯤ ꯅꯨꯡꯉꯥꯏꯗꯕ ꯆꯔꯦꯄꯤꯤ ꯌꯥꯗ ꯑꯗꯨꯕꯅꯤꯅꯦ
ꯎꯝ
ꯑꯣꯂ ꯑꯁ ꯊꯤꯗꯔꯤꯗ ꯑꯗꯥꯏꯔꯤ ꯑꯁꯨꯝ ꯅꯨꯡꯉꯥꯏꯅ ꯄꯥꯈꯪ ꯇꯧꯔꯤꯉꯩꯗ ꯀꯥꯏ ꯍꯥꯏꯅ ꯄꯤꯗꯅ ꯑꯗꯨꯅ ꯊꯤꯔꯣꯔꯕꯣ ꯀꯣꯏ ꯀꯣꯏ ꯈꯅꯕꯨꯗꯤ ꯂꯩꯥꯏꯌꯦ
ꯑꯥ
ꯅꯪꯗꯤ ꯊꯤꯔꯕꯣ
ꯆꯤꯗꯔꯤꯗ ꯑꯦ ꯉꯂꯤꯖ
ꯏꯁꯥꯅ ꯑꯣꯏꯔꯔꯣꯏ ꯍꯥꯏꯔꯗꯤ ꯅꯨꯄꯤ ꯊꯤꯔꯒ ꯏꯆꯥꯗ ꯑꯣꯏꯅ ꯁꯦꯝꯕ ꯇ ꯏꯁꯇꯥꯕꯅꯤ
ꯎꯝꯝꯝ ꯑꯦꯗꯣ ꯀꯩꯗꯤꯗꯤ ꯂꯨꯍꯣꯡꯒꯦꯔꯥ ꯅꯨꯄꯤ ꯊꯤꯒꯦꯔꯦ
ꯑꯗꯨꯅ
ꯀꯣꯂꯦꯖꯒ ꯇꯝꯕ ꯂꯣꯏꯔ꯭ꯔꯣꯁꯦ
ꯑ ꯀꯣꯂꯦꯖꯕꯨꯗꯤ ꯂꯕꯦꯔꯦ
ꯑꯥ
ꯀ꯭ꯂ ꯂꯣꯖ ꯊꯥꯎꯖꯟ ꯇ꯭ꯋꯦꯟꯇꯤ ꯇꯨꯗꯔ ꯇ꯭ꯋꯦꯟꯇꯤ ꯊ꯭ꯔꯤꯗꯔ ꯂꯣꯏꯔꯕꯅꯤ
ꯑ ꯑꯣ ꯀꯩ ꯇꯧꯒꯦ ꯈꯟꯕ
ꯑꯁ ꯑꯁꯣꯝꯗ ꯀꯩꯅꯣ ꯊꯕꯛ ꯃꯆꯥ ꯑꯗꯨ ꯌꯦꯡꯉ ꯂꯩ ꯃꯣꯏ ꯑꯣꯗꯔ ꯊꯣꯛꯣꯔꯛꯇ꯭ꯔꯤ ꯑꯗꯨꯒ ꯑꯗꯨ ꯉꯥꯏꯔ ꯂꯩꯔꯤꯕꯅꯤꯗ ꯅꯪꯗꯤ ꯂꯣꯏꯔꯕꯣ ꯀꯣꯂꯦꯖ
ꯎꯝ ꯂꯣꯏꯔꯦ ꯍꯥꯏ ꯇ
ꯍ ꯀꯩꯀꯩ ꯊꯕꯛꯇꯣ ꯈꯟꯒꯦ ꯇꯧꯕ
ꯍꯟꯗꯄꯤꯦ ꯐꯤꯗꯂꯑꯦ
ꯎꯝ ꯀꯗ ꯑꯣꯏꯅꯤꯅꯤ ꯊꯕꯛ ꯀꯣꯂꯦꯖ ꯂꯣꯏꯔꯁꯨ ꯃꯅꯤꯄꯨꯔꯗꯗꯤ ꯀꯩꯅꯣꯝ ꯇꯧꯕꯅꯤꯅ ꯄꯩꯁꯥꯅꯤꯅ ꯌꯥꯗꯦꯕ
ꯍ ꯑꯗꯨꯅ
ꯑꯁ ꯒ꯭ꯌꯥꯟ ꯇꯥꯗ꯭ꯔꯦ
ꯗꯤ ꯍꯥꯏꯔꯤꯉ ꯍꯥꯏꯔꯗꯤ ꯇꯜꯂꯤꯗ
ꯑꯥ
ꯝ ꯁꯥꯊꯧꯄ꯭ꯔꯣ
ꯎꯝ ꯑꯗꯨꯝ ꯊꯣꯏꯏꯗ ꯅꯣꯡ ꯆꯨꯕ꯭ꯔꯣ ꯅꯣꯏꯗ
ꯣꯡ ꯆ ꯅꯣꯡꯗꯤ ꯃꯥꯡꯅ ꯂꯥꯏꯗꯤ ꯅꯣꯡꯗꯤ ꯆꯨꯗ
ꯂꯆꯠ ꯀꯦꯕꯁ
ꯈꯪꯗꯦꯗ ꯑꯁ ꯆꯥꯛꯁꯨ ꯆꯥꯗ꯭ꯔꯤꯗ ꯍꯣꯔꯦꯟꯅ ꯏꯃ ꯄꯂꯥ ꯀꯥꯟꯗ ꯈꯪꯒꯅꯤꯗ
ꯀꯦꯃꯤꯀꯦꯜ ꯐꯣꯡꯉꯤꯕꯁꯤꯗꯤ
ꯈꯪꯗꯦ ꯀꯩ ꯃꯊꯦꯜ ꯊꯣꯡꯗ꯭ꯔꯦ ꯍꯤꯟꯖꯥꯡꯁꯨ ꯍꯥꯎꯃꯟꯗꯅ ꯑꯁ ꯆꯥꯅꯤꯡꯉꯥꯏ ꯇꯜꯂꯤꯅꯤ
ꯃꯅꯥ ꯃꯁꯤꯡ ꯉꯥꯛꯇ ꯊꯣꯡꯉꯦ ꯍꯟꯗꯛ
ꯎꯝ ꯑꯗꯨꯅꯦꯦ ꯍꯕꯗ
ꯑꯗꯨꯗꯤ ꯍꯛꯆꯥꯡꯗꯗꯤ ꯐꯩꯗ ꯑꯗꯨꯕꯨ ꯆꯥꯃꯟꯗꯅꯅ ꯇꯜꯂꯦꯕ ꯇꯟꯁꯤꯟꯕ ꯌꯥꯎꯔꯦꯕ
ꯍꯣꯏ ꯆꯥꯃꯟꯕꯁꯨ ꯍꯥꯎꯗꯤ ꯍꯥꯎꯋꯦ ꯑꯗꯨꯕꯨ ꯆꯞ ꯃꯥꯟꯅꯩꯗꯤꯒ
ꯎꯝ ꯃꯦꯝ ꯃꯅꯥꯗꯨ ꯑꯗꯨꯝ ꯆꯥ ꯂꯩꯅꯤ
ꯑꯁ ꯃꯦ ꯃꯅꯥꯁꯨ ꯍꯥꯎ ꯀꯩꯅꯣ ꯑꯩꯈꯣꯏꯗꯤ ꯆꯥꯕ ꯐꯪꯗ꯭ꯔꯦ ꯃ ꯃꯦꯝ ꯃꯅꯥꯒ
ꯇꯣꯏꯅ ꯆꯥꯔꯗꯤ ꯍꯥꯎꯗꯕꯅꯤꯗ
ꯑꯥ
ꯁꯥꯁꯨ ꯉꯥꯏꯔꯦ ꯇꯣꯏꯅ ꯅꯨꯡꯇꯤ ꯆꯥꯗꯤ ꯈꯔ ꯤꯕ ꯄꯦꯜꯂꯕ ꯌꯥꯎꯕꯅꯦꯕ
ꯑꯥ ꯑꯗꯨꯃꯦ
ꯑ ꯌꯨꯝꯗ ꯂꯩꯔꯤꯅꯦꯕ ꯅꯪ ꯑꯁꯦ
ꯌꯨꯝꯗ ꯂꯩꯒꯦ ꯁꯤꯁꯦ
ꯎꯝ ꯅꯨꯡꯉꯥꯏꯅ ꯄꯣꯊꯥ ꯅꯨꯡꯉꯥꯏ ꯄꯣꯊꯥ
ꯎꯝ ꯌꯥꯝ ꯇꯨꯝꯃꯟꯕꯒꯤ ꯋꯥꯔꯤꯅꯦ
ꯐꯁ
ꯎ ꯂꯥꯛꯁꯦ
ꯕꯣꯒꯨꯝꯕ ꯀꯥꯎꯗ꯭ꯔꯣ
ꯇꯨꯝꯍꯟꯕꯁꯨ ꯋꯥꯏꯕ꯭ꯔ ꯅꯠꯇ꯭ꯔꯣ
ꯃꯥꯅꯦ ꯍꯛꯆꯥꯡ ꯁꯣꯛꯄꯅꯤꯅꯦ
ꯎꯝ
ꯅꯨꯡꯊꯤꯟꯗ ꯕꯣꯜꯒꯨꯝꯕꯀ ꯁꯥꯟꯅꯗ꯭ꯔꯣꯅꯦ
ꯑꯥ
ꯕꯣꯒꯨꯝꯕ ꯁꯥꯟꯅꯥꯗꯔ
ꯣꯗꯤꯁꯅꯗ ꯑꯩꯗꯤꯦ
ꯎ ꯑ
ꯄꯥꯝ ꯄꯥꯝꯕꯅꯦ ꯃꯤ ꯑꯩꯁꯨ ꯕꯣꯜꯕꯨꯗꯤ ꯀꯌꯥꯝ ꯏꯟꯇꯔꯦꯁ ꯁꯥꯟꯅꯅꯤꯡꯗꯦꯗ ꯃꯔꯛ ꯃꯔꯛ ꯏꯃꯥꯟꯅꯕ ꯑꯩꯈꯣꯏꯅ ꯁꯅꯥꯁ꯭ꯋꯥꯏꯗ ꯑꯗꯨꯝ ꯁꯅꯥꯏꯗ
ꯑ
ꯕꯣ ꯁꯔꯨꯛꯇꯗꯤ ꯕꯣꯂꯤꯕꯣꯜꯅ ꯄꯥꯝꯃꯤꯕ ꯑꯩꯗꯤ
ꯍꯣꯂꯤꯕꯣꯁꯨ ꯅꯨꯡꯉꯥꯏꯕꯅꯦ
ꯀꯣꯜ ꯁꯥꯟꯅꯗꯕ ꯀꯨꯏꯔꯤꯅꯦ ꯉꯥꯏꯍꯥꯛ ꯍꯟꯗꯛ ꯃꯔꯛ ꯀꯩꯅꯣ ꯃꯤ ꯈꯔ ꯂꯥꯏꯕ ꯈꯨꯟꯗ
ꯎꯝ
ꯁꯤꯕꯥꯏꯁꯤꯡ ꯂꯥꯛꯏꯕ ꯃꯣꯏ ꯆꯄ ꯄꯨꯜꯂꯒ ꯃꯔꯛ ꯃꯔꯛꯇ ꯁꯥꯟꯅꯕ ꯃꯣꯏꯅꯗꯤ ꯁꯥꯟꯅꯕ ꯂꯥꯎꯑꯣ ꯍꯥꯏ ꯑꯗꯨꯕꯨ ꯑꯁ
ꯕꯣ
ꯎꯝ ꯏꯊꯗ ꯏꯊꯗ ꯑꯣꯏꯕꯅꯤꯅ ꯇꯜꯂꯛꯄ ꯅꯣꯡ ꯐꯥꯗꯧꯗꯤ ꯏꯃꯥꯟꯕ ꯑꯅꯤ ꯑꯍꯨꯝ ꯀꯧꯔꯒ ꯆꯠꯂꯦꯕ
ꯍꯥꯏꯠ
ꯈꯨꯟꯗ ꯀꯩꯅꯣ ꯇꯧꯕꯅꯤꯅ ꯆꯠꯊꯣꯛ ꯆꯠꯁꯤꯟꯁꯨ ꯅꯨꯡꯉꯥꯏꯇꯦ ꯑꯁ ꯋꯥꯏꯅꯦ
ꯎꯝ ꯑꯗꯨꯃꯥꯏꯅ ꯇꯧꯔꯝꯅꯤ
ꯃꯣꯏ ꯃꯣꯏ ꯈꯨꯟꯁꯦ ꯑꯩꯈꯣꯏꯁ ꯃꯌꯥꯏꯗ ꯂꯩꯔꯦꯅ ꯃꯣꯏꯅ ꯃꯇꯥꯏ ꯑꯃꯥ ꯂꯣꯏ ꯀꯩꯅꯣ ꯇꯧꯔꯤꯅꯦ
ꯎꯝ ꯑꯗ ꯆꯍꯤ ꯀꯌꯥ ꯆꯨꯔꯕ꯭ꯔꯥ ꯅꯪꯗꯦ
ꯀꯨꯟꯇꯔꯨꯛ ꯆꯥꯉꯥ
ꯀꯨꯟꯇꯔꯨꯛ ꯑꯥ
ꯎꯝ ꯃꯥꯗ
ꯅꯨꯄꯤ ꯊꯤꯕ ꯌꯥꯏꯦꯍꯦ
ꯑꯦꯁ ꯀꯗꯥꯅ ꯄꯅ ꯊꯤꯕꯗꯤ ꯌꯥꯔꯦꯗ ꯆꯥꯕ ꯊꯛꯄꯒ ꯌꯦꯡꯁꯤꯟꯗꯣꯏꯔꯣ
ꯅ ꯑꯩꯗꯔꯤꯒꯩꯅ
ꯁꯔꯀꯥꯔꯅ ꯄꯤꯒꯦ ꯍꯥꯏꯔꯗꯤ ꯑꯩꯈꯣꯏ ꯊꯤꯕ ꯌꯥꯏꯦ ꯊꯕꯛ ꯍꯥꯞꯀꯦ ꯍꯥꯏꯔꯗꯤ ꯊꯤꯕ ꯌꯥꯔꯦ
ꯎꯝ
ꯍꯗꯩ ꯊꯤꯕꯗꯤ ꯌꯥꯔꯦ ꯍꯧꯖꯤꯛ ꯊꯤꯒꯦ ꯀꯩ ꯄꯤꯖꯗꯣꯏꯅꯣ ꯀꯩ ꯇꯧꯍꯟꯗꯣꯏꯅ ꯁꯤꯅꯤ ꯃꯤ ꯊꯥ ꯁꯥꯔꯁꯦ
ꯅꯨꯄꯤ ꯊꯨꯅ ꯊꯤꯕꯅ ꯑꯗꯨꯝ ꯅꯨꯡꯉꯥꯏꯒꯅꯤꯗ ꯅꯠꯇ꯭ꯔ
ꯑꯌꯥꯝ ꯃꯇꯝ
ꯎꯔꯤꯉꯩꯗ ꯊꯤꯌꯨꯅꯦ
ꯏꯃꯥꯟꯅꯕ ꯈꯔꯗꯤ ꯊꯤꯔꯒ ꯃꯆꯥ ꯑꯃ ꯂꯩꯔꯒ ꯂꯥꯏꯔꯤꯛ ꯇꯝꯕ ꯍꯧꯔꯦ
ꯍꯥꯥ
ꯑꯦꯁꯈꯣꯏꯗꯤ ꯋꯥꯜ
ꯅꯣꯏꯒꯤ ꯑꯦꯁ ꯒꯨꯨꯞ
ꯑꯥ
ꯅꯃ ꯅꯝꯕꯗ
ꯏꯃꯥꯟꯅꯕ ꯑꯩꯈꯣꯏ ꯂꯦꯡꯒꯥꯅꯦꯕ
ꯑꯥ
ꯃꯆꯥ ꯑꯃ ꯂꯩꯔꯕꯅꯤ ꯍꯧꯖꯤꯛꯇꯤ ꯎꯝ ꯅꯨꯄꯤꯅ ꯅꯨꯄꯤꯕꯨ ꯀꯤꯕ ꯆꯥꯡꯗꯣ
ꯑ
ꯅꯨꯄꯤꯅ ꯇꯧꯕꯅꯤꯅ
ꯍꯣꯏ ꯄꯩꯁꯥꯕꯣ ꯄꯩꯁꯥꯒꯨꯝꯕ ꯏꯟꯀꯥꯝꯒꯨꯝꯕ ꯂꯩꯇ꯭ꯔꯗꯤꯀꯣ
ꯎꯝ
ꯅꯨꯄꯤ ꯊꯤꯕꯗꯣ ꯋꯥꯅꯤꯡꯉꯥꯏꯅꯤꯗ
ꯖꯤꯅꯦꯁ
ꯄꯩꯁꯥꯕꯨ ꯂꯩꯈ꯭ꯔꯗꯤ ꯊꯨꯅ ꯊꯤꯕꯗ ꯑꯣꯏꯅ ꯐꯩ ꯍꯥꯏꯕꯅꯤꯅ
ꯏꯃꯥꯟꯅꯕ ꯃꯈꯣꯏꯗꯤ ꯃꯣꯏꯗꯤ ꯈꯔ ꯅꯨꯡꯉꯥꯏꯕꯅꯤꯅ ꯑꯩꯈꯣꯏꯁ ꯈꯔ ꯀꯩ ꯍꯥꯏꯅꯤ ꯄꯩꯁꯥ ꯈꯔ ꯄꯥꯕꯅꯤꯅꯀꯣ ꯑꯗꯨꯗꯨꯗ
ꯑꯥ
ꯅꯨꯄꯤꯗꯨꯁꯨ ꯈꯔ ꯉꯥꯡꯕ ꯇꯥꯔꯕꯗ ꯃꯥ ꯃꯥ ꯑꯗꯨ ꯀꯩ ꯍꯥꯏꯅꯤ ꯀꯨꯏꯔꯕꯅꯤꯅ ꯇꯨ ꯊꯥꯎꯖꯟ ꯇ꯭ꯋꯦꯟꯇꯤ ꯑꯗꯨꯋꯥꯏꯗ ꯊꯤꯈ꯭ꯔꯕ ꯅꯃ
ꯑ
ꯑꯗꯨꯗ
ꯀꯨꯏꯔꯤꯅꯦꯅꯁꯦ
ꯎꯝ ꯀꯣꯂꯦꯖ ꯀꯣꯂꯦꯖ ꯂꯣꯏꯗ꯭ꯔꯤꯉꯩꯗꯒꯤ ꯊꯤꯔꯕꯅꯤ ꯆꯦꯞ ꯂꯣꯏꯔ ꯐꯥꯔꯁ ꯁꯦꯝꯗꯣꯏ ꯐꯥꯔꯁ ꯁꯦꯝꯗꯧꯔ ꯂꯣꯏ ꯑꯗꯨ ꯑꯗꯨꯗ ꯊꯤꯈ꯭ꯔꯕ ꯑꯃ
ꯌꯥꯝ ꯑꯉꯥꯡ ꯑꯣꯏꯅ ꯁꯤꯈ꯭ꯔꯤꯅꯦ ꯑꯗꯨꯗꯤ
ꯅꯨꯄꯤꯗꯁꯨ ꯑꯉꯥꯡ ꯑꯣꯏꯔꯤꯅꯤ ꯅꯨꯄꯤꯗꯁꯨ ꯃꯥ ꯂꯧ ꯇꯔꯥ ꯇꯔꯦꯠ ꯇꯔꯥ ꯑꯩꯠꯇꯤꯟ ꯑꯣꯏꯔꯝꯃꯅꯤ ꯃꯥꯁꯦꯗ ꯅꯧꯔꯤꯅꯦ ꯑꯉꯥꯡ ꯑꯣꯏꯁꯨ ꯃꯥ ꯅꯨꯄꯤꯗꯣ ꯋꯥ ꯈꯔ ꯋꯥꯡ ꯆꯥꯎꯕ ꯀꯣ
ꯎꯝ
ꯑꯗꯨꯅꯤꯅ ꯍꯧꯖꯤꯛ ꯌꯦꯡꯃꯤꯟꯅꯔꯀꯥꯟꯗ ꯅꯨꯄꯤꯅ ꯅꯨꯄꯤꯅ ꯆꯥꯎꯔꯅ
ꯅꯨꯄꯤꯗ ꯆꯍꯤ ꯀꯨꯟ ꯃꯉꯥꯒꯨꯝꯕ ꯁꯨꯔꯁ ꯊꯤꯕ ꯌꯥꯔꯦꯗ
ꯎꯝ
ꯑꯗꯨꯕꯨ ꯃꯈꯥꯗꯤ ꯈꯔ ꯧꯔꯤꯗ ꯅꯠꯇ꯭ꯔꯣ
ꯍꯗꯤꯗ ꯄꯥꯝ ꯄꯥꯝꯅꯤꯅꯀꯣ
ꯍꯣꯏ ꯍꯣꯏ ꯑꯗꯨꯅꯦ